ꯍꯜꯂꯣ ꯑꯥ ꯍꯜꯂꯣ
ꯑꯥ ꯇꯥꯔꯦ ꯇꯥꯔꯦ ꯅꯪ ꯑꯩ ꯑꯩ ꯚꯣꯏꯁ ꯇꯥꯈꯤꯗꯕ꯭ꯔꯕ ꯉꯁꯥꯏꯗꯣ
ꯚꯔꯗ꯭ꯔꯒꯤ ꯕꯣꯏꯁꯁꯨ ꯇꯥꯏꯌꯦ ꯑꯗꯨ ꯑꯩꯅ ꯉꯥꯡꯕ ꯕꯣꯏꯁꯁꯨ ꯚꯔꯗꯔ ꯇꯥꯔꯝꯗꯧ ꯃꯥꯟꯗ꯭ꯔꯕ ꯑꯩ ꯈꯪꯉꯕ
ꯎꯝ ꯑꯩ ꯅꯪ ꯇꯨꯃꯤꯟ ꯂꯩꯒꯤꯕꯥꯗꯨꯗꯥ ꯑꯩꯁ ꯁꯤꯗꯤ ꯃꯥꯏ ꯍꯧꯅꯕꯤ ꯍꯧꯈ꯭ꯔꯦꯅꯅ
ꯑꯩ ꯕ꯭ꯔꯥꯗꯔ ꯉꯥꯡꯕ ꯁꯦꯡꯅ ꯇꯥꯏꯌꯦꯕ ꯄꯨꯂꯞ ꯀꯛꯄꯨꯡ ꯆꯠꯇꯦꯕ ꯂꯣꯏ ꯁꯦꯡ ꯇꯥꯏꯑꯦꯕ ꯑꯗ ꯑꯩꯅ ꯉꯥꯡꯕꯗꯨ ꯕꯗꯔ ꯇꯥꯔꯝꯗꯧ ꯃꯥꯟꯗꯔꯕ ꯑꯗꯨꯒꯤꯅꯤ
ꯎꯝ
ꯗꯥꯏꯔꯦꯛ ꯀꯩꯅꯣ ꯑꯣꯏꯅ ꯇꯧꯔꯤꯕ ꯑꯗꯣ ꯃꯣꯏ ꯕꯦꯔꯥ ꯅꯤ ꯀꯥꯏ ꯀꯥꯏꯗ ꯈꯪꯉꯗꯦ ꯇꯧꯔꯤꯁꯦ
ꯑꯗꯣ ꯁꯤꯅ ꯁꯤ ꯑꯣꯏꯖꯔꯁꯨ ꯃꯥꯒꯤ ꯊꯣꯛꯄ ꯃꯥꯏ ꯇꯧꯖꯅꯤ ꯀꯩꯅꯣ
ꯌꯥꯔꯥ ꯌꯥꯖ꯭ꯔꯦ ꯌꯥꯖꯗ꯭ꯔꯥꯒꯥ ꯇꯣꯀꯆꯥꯔꯦ ꯗꯅꯥ
ꯃꯅꯦ ꯑꯗꯨꯅꯦ ꯌꯥꯗꯦꯗ ꯁꯨꯝ ꯂꯩ ꯂꯩ ꯂꯩꯊꯣꯛꯄꯁꯨ ꯌꯥꯗꯦ ꯑꯗꯣ
ꯎꯝ ꯑꯗꯣ ꯑꯥ ꯀꯩꯅꯣꯗꯤ ꯍꯟꯗꯛ ꯐꯣꯔ ꯁꯦꯃꯤꯁꯇꯔꯅꯦ ꯍꯥꯏꯔꯣ
ꯥ ꯍꯟꯗꯛ ꯄꯣꯠ ꯄꯤꯈꯔꯦ ꯑꯩ ꯃꯊꯪ ꯐ꯭ꯂꯤꯞꯀꯥꯔꯠ ꯇꯧꯕ
ꯑꯣ
ꯑꯥꯒꯁ ꯖꯨꯂꯥꯏ ꯖꯨꯂꯥꯏ ꯂꯥꯁ ꯋꯤꯛ ꯅꯠꯇ꯭ꯔꯥ ꯑꯥꯒꯁ ꯐꯥꯔꯁ ꯋꯤꯛ ꯁ꯭ꯋꯥꯏꯗꯏꯗꯤ ꯁꯦꯛꯁꯟ ꯍꯧꯔꯥꯅꯤ
ꯑꯣ ꯍꯣꯁꯇꯦꯜꯗ ꯄꯨꯟꯅ ꯂꯩꯔ ꯅꯣꯏꯖꯨ ꯎꯝ ꯆꯥꯕ ꯊꯛꯄ ꯀꯃꯥꯏ ꯇꯧꯔꯤꯒꯦ
ꯆꯥꯕ ꯊꯛꯄ ꯁꯤꯗ ꯑꯗꯨꯝ ꯆꯥꯔꯦ ꯃꯣꯏ ꯀꯦꯟꯇꯤꯟꯗ ꯑꯁ ꯆꯥꯕꯗꯤ ꯂꯣꯏꯔꯦ ꯍꯥꯏꯀꯥꯟꯗ꯭ꯔꯦ ꯍꯥꯏ ꯀꯥꯟꯗ ꯍꯣꯁꯇꯦꯜꯒꯤ ꯀꯦꯟꯇꯤꯟꯒꯤ ꯆꯥꯛ ꯌꯦꯟꯁꯥꯡ ꯍꯥꯏꯔꯗꯅ
ꯎꯝ
ꯃꯁꯤꯡ ꯑꯃꯨꯐꯥꯎ ꯊꯥ ꯌꯥꯗꯕꯤꯅꯦ ꯑꯥ ꯅꯝꯐꯨꯗ ꯏꯟꯖꯤꯟꯕꯥ ꯍꯥꯏꯗꯣ ꯅꯝꯐꯨꯗ ꯈꯣꯡꯒꯥꯎꯗꯣ ꯆꯪꯅꯕ ꯏꯟꯁꯤꯟꯕ ꯍꯥꯏ ꯑꯗꯨꯅꯤ ꯆꯥꯔꯤꯁꯦ
ꯑꯦ ꯂꯥꯝꯃꯗꯤ ꯆꯥꯕ ꯂꯥꯝꯃꯗꯤ ꯆꯥꯕ ꯌꯥꯕꯅꯤ ꯂꯥꯝꯗ꯭ꯔꯒꯗꯤ ꯌꯥꯗꯕꯩ ꯋꯥꯅꯤꯗ
ꯑꯗꯨꯅꯦ ꯅꯣꯡꯃꯒꯤ ꯆꯥꯛ ꯂꯥꯝꯃꯛꯑꯥ ꯀꯥꯟꯗ
ꯑꯥ ꯃꯤꯠꯀꯤ ꯀꯩꯅꯣꯗꯤ ꯀꯌꯥ ꯀꯌꯥ ꯊꯥꯒꯤ ꯍꯨꯜꯂꯤꯔꯣ ꯀꯃꯥꯏꯅ ꯇꯧꯔꯤꯅꯣ
ꯃꯤꯠꯀꯤ ꯍꯨꯜꯗꯣ ꯀꯩꯅꯣ ꯍꯥꯏꯗꯤ ꯀꯩ ꯀꯩꯅꯣꯒꯤꯔꯕꯥ ꯃꯥꯏ
ꯑ ꯍ‌ꯣꯏ ꯝꯜꯂꯤ ꯐꫪꯤ
ꯑꯥ ꯍꯨꯜꯂꯦ
ꯊꯥꯗ ꯀꯌꯥ ꯀꯌꯥ ꯀꯩꯅꯣ ꯇꯧꯔꯤꯅꯣ
ꯆꯥꯕꯒꯤꯁꯦ
ꯎꯝ
ꯑꯔꯥꯎꯟ ꯊ꯭ꯔꯤ ꯄꯣꯏꯟ ꯐꯥꯏꯚ ꯊ꯭ꯔꯤ ꯄꯣꯏꯟ ꯁꯤꯛꯁ ꯁꯨꯃꯥꯏꯅ
ꯎꯝ
ꯑꯗꯨ ꯇꯁꯦꯡꯅ ꯍꯥꯏꯔꯗꯤ ꯃꯣꯏꯅ ꯄꯤꯔꯤꯕꯁꯤꯒꯈꯣꯏ ꯑꯩꯈꯣꯏꯅ ꯄꯤꯔꯤꯁꯤꯒ ꯏꯆꯥꯟ ꯆꯥꯟꯅꯗꯕ ꯍꯥꯏꯇꯥꯔꯦ
ꯎꯝ
ꯑꯩꯈꯣꯏꯅꯕꯤ ꯍꯥꯏꯗꯤ ꯍꯋꯥ ꯍꯥꯎꯕꯗ ꯑꯃꯨꯛ ꯂꯩꯔ ꯄꯣꯠꯇꯨ ꯑꯐꯥꯕ ꯄꯤꯌꯣꯕ ꯑꯁ ꯔꯣꯇꯟ ꯑꯣꯏꯕꯥ ꯍꯥꯏꯗꯤ ꯅꯨꯃꯤꯗꯥꯡꯗꯒ ꯈꯤꯇꯪ ꯂꯦꯝꯍꯧ ꯋꯥꯠꯂꯦꯅ ꯑꯗꯨꯨꯝꯕꯁꯨ ꯄꯤꯁꯤꯜꯂꯛꯄ ꯌꯥ ꯈꯠꯅꯕꯗ ꯈꯟꯅꯕꯗ ꯃꯣꯏ ꯇꯥꯁꯤꯟ ꯎꯁꯤꯟꯅꯗꯕ ꯁꯥꯔꯒ ꯃꯣꯏ ꯄꯪꯄꯤ ꯄꯤꯕꯥ ꯌꯥꯎꯋꯦꯕ ꯑꯩꯈꯣꯏ ꯋꯥ ꯉꯥꯡꯗ꯭ꯔꯗꯤ ꯑꯩꯈꯣꯏꯒꯤ ꯈꯣꯟꯁꯨ ꯈꯔ ꯊꯥꯡꯒꯠꯇ꯭ꯔꯗꯤ ꯃꯣꯏꯁꯨ ꯑꯗꯨꯝ ꯄꯥꯡꯊꯣꯛ ꯇꯧꯁꯤꯜꯂꯦꯕ ꯑꯗꯨꯅ ꯃꯇꯥꯡ ꯆꯥꯀꯥꯟꯗ ꯈꯣꯟ ꯈꯔ ꯈꯔ ꯊꯥꯡꯒꯠꯄꯅꯤ ꯑꯩꯈꯣꯏꯅ ꯍꯦꯛꯁꯦ ꯅꯇꯔ ꯗꯤ ꯉꯥꯛꯇ ꯃ‌ꯣꯏ ꯅꯨꯃꯤꯗꯥꯉ ꯄ‌ꯣꯠ
ꯇꯧꯗꯕ꯭ꯔꯣ ꯃꯩꯇꯩ ꯃꯆꯥ ꯌꯥꯎꯗꯕ꯭ꯔꯣ
ꯃꯩꯇꯩ ꯃꯆꯥ ꯌꯥꯎꯗꯦ ꯁꯤꯗꯅꯤ ꯕꯌꯥ ꯀꯥꯏꯁꯦ ꯂꯣꯟ ꯐꯥꯎꯗꯕ ꯇꯧꯕꯕꯨꯗꯤ ꯑꯗꯨꯝ ꯉꯥꯡꯅꯕ ꯀꯩꯅꯣꯗ ꯃꯣꯏ ꯑꯩꯈꯣꯏ ꯈꯪꯅꯕꯤ ꯂꯣꯟꯗꯨꯗ ꯉꯥꯡꯅꯕ ꯑꯗ
ꯑꯗꯣ ꯑꯅꯝꯕꯅ ꯂꯦꯡꯒ꯭ꯋꯦꯁ ꯑꯗꯨꯗ ꯍꯦꯟꯗꯤꯡ ꯍ‌ꯦꯟꯗꯤ ꯉꯥꯛꯇ ꯑꯣꯏꯕ꯭ꯔꯥ
ꯑꯥ ꯑꯥ ꯑꯥ ꯑꯅꯝꯕꯅ ꯍꯤꯟꯗꯤ ꯉꯥꯛꯇꯪ ꯂꯣꯟꯅꯩ ꯃꯣꯏ ꯏꯪꯂꯤꯁ ꯈꯪꯕꯁꯨ ꯋꯥꯎ ꯑꯗꯨ ꯏꯪꯂꯤꯁꯇꯨ ꯌꯥꯝ ꯀꯥ ꯍꯦꯟꯅ ꯀꯟꯅ ꯈꯪꯗꯕ ꯍꯥꯏꯇꯥꯔꯦ ꯍꯤꯟꯗꯤꯗ ꯍꯤꯟꯗꯤꯗ ꯑꯅꯝꯕꯅ ꯂꯣꯏ ꯂꯣꯏ ꯉꯥꯡꯅꯔ‌ꯦꯗ ꯄꯨꯂꯞ ꯍꯤꯟꯗꯤꯗ ꯂꯣꯏ ꯉꯥꯡꯅꯉꯩ ꯍꯥꯏꯇꯥꯔꯦ ꯎꯝ ꯏꯪꯂꯤꯁ ꯉꯥꯡꯗꯅꯕ ꯃꯣꯏ ꯈꯪꯅꯗ꯭ꯔꯦ ꯑꯝꯇ ꯍꯁ ꯍꯥꯎꯁꯦ ꯐꯖꯅ ꯍꯦꯟꯒꯠꯂꯦ ꯇꯧꯔꯦꯁꯦ
ꯆꯍꯤ ꯑꯃꯅꯤꯅꯤ ꯂꯩꯔꯛꯑꯅꯤꯅ ꯈꯗꯤ ꯑꯗꯨꯝ ꯑꯗꯥꯏ ꯑꯗꯨꯒꯤ ꯑꯗꯨꯒꯤ ꯏꯟꯚꯥꯏꯔꯣꯟꯃꯦꯟꯗꯤ ꯅꯁꯥꯗ ꯁꯨꯔꯝꯕꯅꯦꯗ
ꯑꯗꯨꯅꯤ ꯈꯔ ꯈꯔꯗꯤ ꯑꯦꯗꯥꯞ ꯇꯧꯕ ꯍꯧꯔꯦ ꯑꯗꯨ ꯈꯪꯗꯦ ꯃꯣꯏ ꯁꯤꯗꯩ ꯑꯃꯨꯛ ꯆꯠꯈꯤꯗꯣꯏꯅꯤꯗꯕ ꯑꯇꯣꯞꯄ ꯃꯐꯝꯗ ꯑꯃꯨꯛ ꯑꯗꯨꯗ ꯑꯃꯨꯛ ꯀꯔꯤ ꯊꯣꯛꯀꯗꯣꯏꯅꯣ ꯈꯪꯗꯦ
ꯑꯗꯨꯗ ꯆꯠꯈꯤꯗꯣꯏꯁꯤꯅ ꯑꯗꯨ ꯆꯠꯈꯤꯗꯣꯏꯁꯤꯅ ꯃꯊꯪ ꯀꯔꯤ
ꯀꯩꯅꯣ ꯑꯣꯏꯅ ꯍꯥꯏꯗꯤꯟꯇꯔ ꯏꯟꯇꯔꯟ ꯆꯠꯇꯣꯏꯕ
ꯑꯣ ꯏꯟꯇꯔꯟ ꯑꯣꯏꯗꯣꯏꯅꯦꯕꯀꯣ ꯑꯣ ꯑꯣ ꯑꯦꯟꯇ꯭ꯔꯟꯁꯁꯦ ꯀꯩꯅꯣꯗ ꯑꯣꯏꯗꯣꯏꯔꯥ ꯁꯤꯛꯁꯇ ꯑꯣꯏꯗꯣꯏꯔꯥ
ꯑ ꯁꯤꯛꯁꯇ ꯑꯣꯏꯗꯣꯏꯅꯤ ꯐꯤꯞ ꯐꯤꯞ ꯐꯥꯎ ꯇꯝꯃꯅꯗꯤ ꯑꯩ ꯁꯤꯛꯁꯇ ꯗꯥꯏꯔꯦꯛ ꯏꯟꯇꯔꯟ ꯆꯠꯂꯅꯤ ꯑꯗꯨ ꯌꯥꯝ ꯀꯨꯏꯔꯣꯏ ꯏꯟꯇꯔꯟꯗꯤ ꯐꯣꯔ ꯃꯟꯁ ꯑꯥ ꯐꯣꯔ ꯃꯟꯁꯀꯨꯝ ꯃꯔꯛꯇꯅꯦ ꯀꯥ ꯍꯥꯏꯦꯅꯤ ꯀꯣꯏꯔꯣꯏ
ꯑꯗꯨ ꯇꯣꯉꯥꯟ ꯇꯣꯉꯥꯟꯕ ꯂꯣꯀꯦꯁꯟꯗ ꯊꯥꯗꯣꯏꯔꯥ ꯅꯠꯇ꯭ꯔꯒꯅ
ꯑꯥ ꯅꯠꯇꯦ ꯀꯩꯅꯃ ꯇꯣꯉꯥꯟ ꯇꯣꯉꯥꯟꯕ ꯂꯣꯀꯦꯁꯟꯗ ꯃꯣꯏ ꯈꯜꯂꯒ ꯃꯣꯏꯅ ꯑꯗꯨꯝ ꯇꯣꯉꯥꯟ ꯇꯣꯉꯥꯟꯕ ꯂꯣꯀꯦꯁꯟ ꯑꯗꯨ ꯊꯥꯔꯅꯤ
ꯎꯝ
ꯍꯥꯥꯔꯦ
ꯑꯗꯣ ꯏꯟꯗ ꯀꯩꯅꯣꯁꯦ ꯁꯝꯅ ꯍꯥꯏ ꯀꯥꯟꯗ ꯑꯩꯈꯣꯏ ꯑꯗꯨꯝ ꯈꯟꯗ꯭ꯔ ꯇꯥꯗ ꯑꯁꯥꯏ ꯀꯟꯇꯅꯔꯤ ꯇꯥꯦ
ꯑꯗꯨ ꯉꯁꯥꯏꯠꯀꯤ ꯗꯥꯋꯥ ꯌꯥꯗꯤ ꯑꯥꯎꯁꯥꯏꯠ ꯑꯗꯨ ꯌꯥꯝ ꯅꯦꯝꯃꯤ ꯆꯥꯟꯁꯦ ꯅꯦꯝꯃꯤ ꯃꯗꯤ ꯀ ꯃꯣꯏ ꯑꯦꯛꯁꯦꯞ ꯑꯦꯛꯁꯦꯞꯁꯟꯅꯜ ꯑꯣꯏꯕ ꯃꯤ ꯈꯔ ꯈꯛꯇ ꯈꯟꯕꯒꯤ ꯋꯥꯅꯤꯗ ꯃꯌꯥꯝꯗꯨꯗꯒꯤ ꯌꯥꯕ ꯈꯔ ꯈꯔ ꯌꯥꯕ ꯃꯈꯩꯗꯣ ꯑꯗ ꯈꯟꯅꯤꯕꯣ ꯑꯗꯣ ꯑꯁ ꯑꯥꯎꯠꯁꯥꯏꯗꯠꯇ ꯆꯪꯕꯁꯤꯅ ꯌꯥꯝ ꯂꯨꯔꯤꯁꯦ ꯃꯦꯗꯤꯀꯦꯜ ꯇꯦꯁ ꯌꯥꯝ ꯇꯧꯋꯦꯕ ꯃꯤꯠꯀꯤ ꯀꯩꯒꯤ ꯌꯥꯒꯤ ꯕꯣꯗꯤꯒꯤ ꯄꯨꯂꯞ ꯇꯧꯋꯦꯕ ꯑꯗꯨꯗ ꯔꯤꯖꯦꯛꯁꯦꯠ ꯂꯧꯔꯗꯤꯗꯥꯎ ꯌꯥ ꯑꯣꯏꯅꯦꯕ ꯑꯅ ꯆꯤꯟꯖꯥꯛ ꯅꯨꯡꯕꯁꯨ ꯌꯦꯡꯉꯤ ꯃꯣꯏ ꯆꯥꯕꯁꯦ ꯑꯗꯨꯩ ꯅꯤꯁꯥ ꯁꯤꯖꯤꯟꯅꯕ ꯈꯣꯠꯄ ꯑꯗꯨꯁꯨ ꯀꯟꯅ ꯌꯦꯡꯉꯦꯕ
ꯎꯝ
ꯃꯂ ꯌꯥꯗꯗꯤꯟ ꯂꯩꯦ ꯈꯔꯦ
ꯐꯖꯅ ꯑꯗꯨꯝ ꯔꯨꯜꯗꯤ ꯐꯖꯅ ꯑꯦꯄ꯭ꯂꯥꯏꯗ ꯇꯧꯔꯤꯕ
ꯎꯝ ꯇꯧꯔꯤ ꯑꯗꯨꯅꯤ
ꯑꯗꯣ ꯏꯟꯗꯤꯌꯥ ꯃꯅꯨꯡꯗ ꯀꯩꯅꯣꯗꯒꯤ ꯑꯩꯈꯣꯏꯒꯤ ꯀꯟꯇ꯭ꯔꯤ ꯃꯅꯨꯡꯗꯗꯤ ꯀꯩꯁꯨ ꯄ꯭ꯔꯣꯕ꯭ꯂꯦꯝ ꯂꯩꯇꯦꯕ
ꯑꯥ ꯂꯩꯇꯦꯗ ꯑꯗꯨꯒꯤꯗꯤ ꯀꯩꯁꯨ ꯑꯗꯨꯝꯕ ꯂꯩꯇꯦ ꯍꯥꯏꯗꯤ ꯀꯟꯇ꯭ꯔꯤꯃꯁꯦꯟꯗꯨꯅ ꯑꯗꯨꯣ ꯃ ꯀ ꯑꯗꯣ ꯇꯕꯨꯗꯤ ꯑꯩꯈꯣꯏꯒꯤ ꯏꯟꯁꯇꯤꯇ꯭ꯌꯨꯠꯇꯨ ꯑꯃꯨꯛ ꯍꯜꯂꯒ ꯑꯩꯒꯤ ꯏꯟꯇꯔꯟꯗꯨꯒꯤ ꯃꯣꯏꯅ ꯐꯤꯠꯕꯦꯛ ꯄꯤꯔꯛꯀꯗꯣꯏꯅꯦꯕ ꯍꯥꯏꯗꯤ ꯁꯤ ꯑꯩ ꯁꯤꯒꯤ ꯁꯥꯇ꯭ꯔꯁꯤ ꯁꯤ ꯇꯧꯏ ꯁꯤ ꯇꯧꯏ ꯁꯤ ꯍꯩ ꯍꯩ ꯍꯩꯇꯦ ꯍꯥꯏꯕ ꯃꯥꯅ ꯍꯩꯕ ꯍꯩꯇꯕꯗꯨꯅ ꯑꯃꯅꯦꯕ ꯑꯩꯈꯣꯏ ꯁꯥꯇ꯭ꯔꯗꯨꯅ ꯑꯩꯈꯣꯏ ꯍꯣꯠꯅꯅꯤꯡꯕꯒꯤ ꯆꯥꯡ ꯎꯠꯄꯗꯣ
ꯎꯝ
ꯑꯗꯨꯅꯦꯕ ꯗꯔꯀꯥꯔ ꯇꯥꯏꯔꯤꯁꯦ ꯑꯩꯅ ꯁꯨꯡꯉꯅ ꯍꯩꯗꯅ ꯆꯠꯈ꯭ꯔꯁꯨ ꯌꯥꯏꯑꯕ ꯑꯥꯗ ꯑꯩꯅ ꯌꯥꯝ ꯍꯩꯕ ꯃꯤ ꯑꯃ ꯊꯦꯡꯅꯔꯁꯨ ꯌꯥꯏꯌꯦꯕ ꯑꯗ ꯀꯝꯄꯦꯅꯤꯗꯨꯅ ꯑꯉꯥꯡꯗꯨꯅ ꯇꯧꯔꯤꯕ ꯃꯑꯣꯡ ꯃꯇꯧ ꯑꯦꯇꯤꯇ꯭ꯌꯨꯠꯇꯣ ꯑꯗꯨ ꯌꯦꯡꯉꯒ ꯐꯤꯠꯕꯦꯛ ꯇꯤ ꯄꯤ ꯗꯤ ꯄꯤ ꯍꯥꯏ ꯏꯟꯁꯇꯤꯇ꯭ꯌꯨꯠ ꯍꯥꯏ ꯍꯥꯏ
ꯎꯝ ꯑꯗꯣ ꯀꯔꯤ ꯍꯟ꯭ꯗꯔꯦꯠ ꯄꯔꯁꯦꯟ ꯒꯦꯔꯦꯟꯇꯗꯤ ꯑꯣꯏꯕ꯭ꯔꯥ ꯖꯣꯞꯀꯤꯗꯤ
ꯑ ꯍꯟꯗ꯭ꯔꯦꯠ ꯄꯥꯔꯁꯦꯟ ꯇꯦꯡꯅ ꯍꯟꯗ꯭ꯔꯦꯠ ꯄꯥꯔꯁꯦꯟ ꯑ ꯎꯝ ꯍꯟꯗ꯭ꯔꯦꯠ ꯄꯥꯔꯁꯦꯟ ꯑꯗꯨꯒ ꯀꯨꯏꯅ ꯇ ꯇꯤꯛꯄ
ꯀꯟꯇ꯭ꯔꯤ ꯃꯅꯨꯡꯗ ꯑꯗꯨꯝ ꯑꯣꯏꯣꯏꯔ ꯑꯇꯣꯞꯄꯗ ꯑꯣꯏꯗꯣꯏꯔꯥ
ꯑꯗꯨ ꯀꯟꯇ꯭ꯔꯤ ꯃꯅꯨꯡꯗ ꯉꯁꯥꯏ ꯆꯞ ꯃꯥꯟꯅꯩ ꯀꯟꯇ꯭ꯔꯤ ꯃꯅꯤꯡꯗ ꯐꯪꯉꯒꯅ ꯐꯪꯉꯦ ꯃꯄꯥꯟꯗ ꯐꯪꯉꯒꯅ ꯑꯗꯨꯝ ꯐꯪꯉꯦ ꯃꯄꯥꯟꯗ ꯑꯗꯣ ꯗꯥꯏꯔꯦꯛ ꯃꯄꯥꯟꯗ ꯐꯪꯕꯁꯤ ꯌꯥꯝ ꯋꯥꯏ ꯃꯔꯝꯗꯤ ꯍꯥꯏꯗꯤ ꯑꯩ ꯑꯦꯛꯁꯄꯤꯔꯤꯟꯁꯀꯤ ꯃꯈꯥ ꯑꯣꯏꯅ ꯍꯥꯏꯗꯤ ꯃꯄꯥꯟꯗ ꯐꯪꯛꯕ ꯍꯥꯏꯗꯨ ꯑꯆꯧꯕ ꯍꯥꯏꯗꯤ ꯑꯆꯧꯕꯗ ꯑꯣꯏꯔꯛꯀꯗꯣꯏꯅꯦꯕ ꯑꯗꯨꯅ
ꯑꯥ
ꯑꯩ ꯁꯨꯡꯍꯩ ꯍꯩꯇꯕꯤ ꯆꯠꯄ ꯍꯥꯏꯗꯨꯁꯨ ꯑꯃꯨꯛ ꯐꯔꯛꯇꯥꯏꯗꯅ ꯑꯗꯨꯅ
ꯑꯥ
ꯗꯥꯟꯁꯀꯤ ꯃꯈꯥ ꯄꯣꯜꯂꯦ ꯑꯩꯅ ꯍꯩꯔꯨꯕꯒꯤ ꯃꯈꯥ ꯄꯣꯜꯂꯦ ꯍꯥꯏꯇꯥꯔꯦ
ꯎꯥꯝ
ꯇꯦ
ꯑ ꯑꯗꯨꯗꯤ ꯈꯔ ꯐꯖꯅ ꯍꯥꯔꯠ ꯑꯣꯏꯅ ꯍꯣꯠꯅꯕ
ꯑꯥ ꯍꯥꯏꯕꯤꯌꯨ ꯍꯥꯏꯕꯤꯌꯨ ꯍꯥꯏꯕꯤꯌꯣ
ꯀꯩ ꯍꯧꯖꯤꯛꯀꯤ ꯅꯪ ꯍꯥꯏꯗꯣ ꯀꯩ ꯍꯥꯏ ꯅꯪ ꯍꯥꯏꯗꯣ ꯀꯩ ꯍꯥꯏꯅꯣ ꯍꯧꯖꯤꯛꯀꯤꯗꯣ
ꯢꯌꯥꯝꯕ ꯑꯗꯨ ꯁꯥꯕꯁꯤꯕꯨ ꯀꯃꯥꯢ ꯀꯃꯥꯢ ꯂꯦꯜꯂꯤꯒꯦ ꯍꯥꯏꯕ
ꯁꯥꯕꯁꯤꯒꯤ ꯑꯣꯏꯅꯗꯤ ꯁꯤꯗꯗꯤ ꯌꯥꯝ ꯀꯥꯟꯅ ꯀꯥ ꯍꯦꯟꯅ ꯀꯩꯅꯣ ꯇꯧꯗꯦꯌꯦ ꯑꯩꯈꯣꯏ ꯑꯥ ꯇ꯭ꯋꯦꯟ ꯊꯥꯔꯇꯤ ꯇꯨ ꯊꯥꯔꯇꯤ ꯐꯣꯔ ꯁꯥ ꯌꯥꯝꯃꯕꯗ ꯍꯥꯏꯇꯥꯔꯦꯅꯦ ꯀꯣ ꯑꯗꯨ ꯁꯤꯁꯦꯁꯇ ꯂꯩꯕ ꯑꯗꯨꯅ ꯀꯩꯁꯨ ꯌꯥꯝꯅ ꯊꯥꯟꯅ ꯀꯩꯁꯨ ꯌꯥꯝ ꯀꯥꯟꯅ ꯍꯥꯔꯠ ꯑꯣꯏꯗꯦ ꯁꯤꯗꯒꯤ ꯈꯤꯇꯪ ꯍꯥꯏꯗꯣꯛ ꯊꯣꯛꯈꯤꯕꯗ ꯁꯤꯗꯩ ꯈꯤꯇꯪ ꯍꯥꯏꯗꯣꯛꯈꯤꯕ ꯑꯦꯔꯤꯌꯥꯗꯀꯣ ꯍꯥꯏꯇꯥꯔꯦꯅꯦ ꯊꯥꯔꯇꯤ ꯐꯣꯔ ꯅꯦꯁꯅꯦꯜ ꯍꯥꯏꯋꯦ ꯊꯥꯔꯇꯤ ꯇ꯭ꯋꯦꯟꯇꯤ ꯐꯣꯔ ꯑꯔꯁ ꯅꯥꯀꯟꯜꯣꯣꯟꯗ ꯈꯤꯇꯪꯒ ꯍꯥꯏꯗꯣꯛꯑꯒ ꯆꯠꯈꯤꯕ ꯀꯥꯟ ꯑꯁꯤ ꯊꯪꯅꯕ ꯁ꯭ꯇꯦꯠꯁꯤꯡ ꯍꯥꯏꯇꯥꯔꯦꯅꯦꯀꯣ
ꯑꯥ
ꯌꯧꯈꯤꯕ ꯀꯥꯟꯗꯗꯤ ꯏꯁ ꯂꯣꯏꯔꯦ ꯑꯥ ꯐꯣꯔꯇꯤ ꯋꯥ ꯍꯧꯖꯤꯛ ꯑꯩꯁ ꯑꯩ ꯍꯟꯗꯛ ꯀꯨꯏ ꯑꯩ ꯍꯟꯗꯛ ꯀꯨꯏꯗ꯭ꯔꯤ ꯃꯦ ꯀꯩꯅꯣ ꯑꯦꯄ꯭ꯔꯤꯜ ꯊꯥ ꯂꯩꯔꯨꯏꯕꯀꯣ ꯑꯦꯄ꯭ꯔꯤꯜ ꯊꯥ ꯀꯝꯄ꯭ꯂꯤꯠꯂꯤ ꯂꯩꯔꯨꯏꯕ ꯍꯥꯏꯗꯤ ꯁꯨꯝ ꯀꯩꯅꯣꯗ ꯍꯥꯏꯇꯥꯔꯦꯅꯦ ꯑꯩ ꯊꯪꯅꯕ ꯏꯁꯇꯦꯠ ꯑꯁꯣꯝ ꯅꯥꯀꯟ ꯁꯥꯏꯠꯇ
ꯑꯥ
ꯑꯁꯣꯝ ꯁꯥꯏꯠꯇ ꯑꯗꯨꯗ ꯍꯥꯏꯔꯤꯕ ꯄꯣꯠꯁꯤꯗ ꯃꯣꯏꯒꯤ ꯀꯩꯅꯣꯗꯨꯕꯨ ꯊꯥꯔꯇꯤꯒ ꯅꯥꯏꯟ ꯐꯣꯔꯇꯤ ꯋꯥꯟ ꯑꯗꯨꯃꯥꯏꯅ ꯁꯥꯢ
ꯏꯃꯥ
ꯑꯦꯁ ꯁꯣ ꯊꯔꯇꯤꯟꯅꯥꯏꯟ ꯐꯣꯔꯇꯤ ꯋꯥꯟ ꯁꯥꯥꯏ ꯀꯩꯅꯣꯗꯅꯤꯀꯣ ꯑꯩꯁꯦꯄ꯭ꯔꯤꯜ ꯑꯦꯄ꯭ꯔꯤꯜ ꯃꯦꯁꯤꯗꯅꯤꯀꯣ ꯍꯥꯢꯁꯤ
ꯑꯗꯨꯗꯤ ꯑꯗꯨꯝ ꯖꯨꯟ ꯖꯨꯂꯥꯏꯗꯗꯤ ꯁꯦꯒꯥꯏꯔꯝꯃꯅꯤ ꯈꯪꯉꯦ
ꯑꯁ ꯖꯨꯟ ꯖꯨꯂꯥꯏꯔꯒꯁꯨ ꯍꯧꯖꯤꯛ ꯍꯧꯖꯤꯛ ꯀꯔꯤ ꯐꯤꯕꯝ ꯑꯃ ꯂꯩꯔꯝꯒꯗꯒꯦ ꯈꯪꯗꯦ ꯑꯁ ꯑꯩ ꯑꯩ ꯍꯦꯛꯇ ꯀꯩ ꯍꯥꯢꯅꯤ ꯍꯥꯏꯔꯦ ꯂꯩꯐꯝ ꯈꯪꯗꯕꯤꯅꯦ ꯑꯩꯈꯣꯏ ꯒꯥꯔꯤꯗꯩꯗ ꯀꯨꯝꯊꯕꯗ ꯃꯩꯅ ꯄꯣꯛꯄ ꯆꯞ ꯃꯥꯟꯅꯕꯤꯅꯤ ꯍꯥꯏꯔꯤꯅꯦ
ꯅꯨꯡꯁꯤꯠ ꯀꯩ ꯀ ꯍꯦꯛꯇ
ꯑꯦ ꯄꯨꯔꯥ ꯀꯩꯅꯣꯅꯦ ꯅꯨꯡꯁꯤꯠ ꯅꯨꯡꯁꯤꯠ ꯅꯨꯡꯁꯤꯠ ꯍꯥꯢꯕ ꯅꯨꯡꯁꯤꯠꯁꯦ ꯅꯨꯡꯗꯥꯡ ꯑꯩꯈꯣꯏ ꯄꯨꯡ ꯃꯥꯄꯟ ꯅꯤꯄꯥꯜ ꯃꯥꯄꯜ ꯇꯥꯔꯛ ꯇꯥꯔꯒꯗꯤ ꯅꯣꯡ ꯆꯨꯔꯛꯑꯅꯦꯕ ꯅꯣꯡꯂꯩ ꯅꯨꯡꯁꯤꯠꯇ ꯀꯥꯟ ꯇꯧꯊꯔꯛꯑꯅꯤ ꯑꯗꯨ ꯅꯨꯡꯁꯤꯠ ꯐꯪꯉꯅꯤ ꯑꯗꯨ ꯇꯗꯤ ꯑꯗꯨ ꯅꯇꯗꯤ ꯐꯪꯗꯕꯤꯅꯤ ꯑꯗꯨꯗꯒꯤ ꯏꯪ ꯑꯗꯨꯗꯒꯤ ꯈꯔ ꯇꯞꯅ ꯏꯟꯊꯔꯛꯀꯗꯣꯏꯁꯤꯅ ꯍꯣꯔꯦꯟ ꯄꯨꯡ ꯑꯃ ꯑꯗꯨꯋꯥꯏꯗꯒꯤ ꯏꯪꯊꯔꯛꯑꯅꯦꯕ ꯑꯗꯨꯒ ꯄꯨꯡ ꯇꯔꯨꯛ ꯑꯗꯥꯏꯐꯥꯎ ꯌꯦꯡꯗꯧꯕ ꯇꯔꯨꯛꯇꯒꯤ ꯁꯦꯥꯏꯔꯛꯀꯗꯧꯕꯁꯤꯅ ꯑꯥ ꯍꯣꯏ ꯄꯨꯡ ꯅꯨꯡꯗꯥꯡ ꯄꯨꯡ ꯃꯥꯄꯟ ꯇꯔꯥꯐꯥꯎ ꯁꯦꯒꯥꯏꯒꯗꯧꯕ ꯑꯁ ꯂꯣꯔꯦ ꯋꯦꯗꯔ ꯤꯈꯤꯕꯅꯤ ꯀꯩꯅꯣ
ꯇꯨꯝꯗꯕꯤꯗ ꯂꯩꯔꯧꯕ ꯃꯇꯝꯗꯨꯗ ꯁꯥꯕꯅꯦ ꯇꯨꯝꯃꯒ ꯂꯩꯗ ꯃꯇꯝꯁꯤꯗꯅ ꯑꯃꯨꯛ ꯏꯪꯉꯅꯦꯕ ꯎꯠꯇ ꯑꯣꯏ ꯌꯥꯦ
ꯑ ꯑꯁ ꯂꯕꯣꯏꯕꯤꯅꯦꯍ ꯑꯠꯇ ꯀꯈꯤꯕꯤꯅꯦꯍꯥꯏ ꯑꯗꯨ ꯑꯗꯨꯅ ꯊꯕꯛ ꯑꯗꯨꯅ ꯊꯕꯛ ꯆꯠꯄꯒ ꯉꯝꯗꯗꯅꯀꯣ ꯑꯁ ꯀꯌꯥ ꯊꯤꯛ ꯋꯥꯏ ꯅꯣꯡꯃꯗ ꯑꯩꯈꯣꯏ ꯏꯁꯤꯡꯁꯨ ꯄꯨꯔꯥ ꯗꯤꯐ꯭ꯔꯦꯟꯁ ꯑꯣꯏꯔꯦ ꯑꯗꯒꯤ ꯁꯣꯝ ꯅꯥ ꯀꯥꯟꯗꯣ ꯊꯛꯏꯕ ꯀꯩꯅꯣꯗꯨꯒ ꯑꯁꯣꯗ ꯊꯩꯕꯤꯁꯤꯡꯗꯨꯒꯗꯤ ꯑꯃꯨꯛ ꯌꯥꯝ ꯗꯤꯐ꯭ꯔꯦꯟꯁ ꯑꯣꯏꯔꯒ ꯊꯛ ꯌꯥꯝ ꯍꯥꯎꯇꯕꯤꯗ ꯀꯩꯅꯣ ꯇꯧꯕꯗ ꯂꯩꯗꯅꯀꯣ
ꯃꯥꯅꯦ ꯃꯥꯅꯦ ꯑ
ꯑꯗꯨ ꯑꯗꯨ ꯑꯣꯏꯕꯅꯤꯅ ꯊ ꯏꯁꯤꯡ ꯌꯥꯝ ꯑꯟꯅ ꯊꯛꯄꯁꯨ ꯑꯃꯨꯛ ꯍꯦ ꯈꯤꯇꯪ ꯍꯦꯛ ꯑꯦ ꯆꯠꯄ ꯍꯧꯕꯗ ꯅꯨꯃꯤꯠ ꯃꯔꯤꯅꯤ ꯁꯨꯕꯗꯒꯤ ꯂꯣꯛ ꯇꯧꯕꯗꯨꯅ ꯆꯦꯟꯕꯗꯨꯅ ꯍꯜꯂꯛꯄ ꯑꯣꯏ ꯆꯦꯜꯂꯦꯅ
ꯍꯁ
ꯑꯗꯨꯝ ꯂꯣꯛ ꯊꯨꯡꯉ ꯑꯗꯨꯝ ꯍꯜꯂꯦ ꯁꯨꯡ ꯐꯠꯂꯦ ꯐꯠꯇꯕ
ꯑꯗꯨꯅꯦ ꯃꯣꯏ ꯑꯗꯨꯗ ꯀꯨꯏ ꯀꯨꯏꯅ ꯂꯦꯛꯄ ꯃꯤꯗꯨꯅ ꯑꯃ ꯃꯣꯏꯅ ꯑꯃꯨꯛ ꯇꯣꯉꯥꯏꯈ꯭ꯔꯦꯗꯅ ꯑꯗꯨ ꯅꯧꯅ ꯂꯥꯛꯄ ꯈꯣꯠꯇꯗꯤ ꯑꯃꯨꯛ ꯐꯥꯔꯛꯅꯦꯕ
ꯃꯥꯅꯦ ꯃꯥꯅꯦ ꯈꯤꯇꯪꯒꯛ ꯃꯅꯨꯡ ꯍꯟꯖꯤꯟꯈꯤꯕ ꯑꯦꯔꯤꯌꯥꯗꯗꯤꯕꯣ ꯃꯤ ꯑꯩꯁꯦ ꯑꯍꯟꯕ ꯑꯃꯝꯇ ꯎꯗꯕꯤꯅꯦ
ꯈꯨꯗ ꯃꯇꯜꯂꯟ ꯁꯦꯠꯂꯒ ꯈꯨꯗꯩ ꯃꯇꯦꯜ ꯑꯃꯂꯕ ꯂꯩꯕꯥꯟꯗ ꯌꯥꯔꯅ ꯂꯩꯕꯤꯗꯣ ꯍꯥꯟꯅꯩ ꯊꯥꯏꯅꯒꯤ ꯑꯍꯜ ꯂꯃꯟꯒꯤꯦ ꯑꯗꯨꯒꯤ ꯐꯤꯕꯝꯗ ꯑꯗꯨꯝ ꯇꯧꯕꯅꯤꯅ ꯃꯤ ꯑꯍꯟꯗ ꯑꯝꯇ ꯎꯗꯕꯤꯅꯤ ꯌꯥ ꯀꯨꯆꯨꯁꯤꯅꯨ ꯀꯔꯝꯍꯥꯏꯅ ꯇꯧꯅꯣꯗꯦ ꯂꯣꯏ ꯀꯥꯍꯜꯂꯛꯄ ꯁꯤ ꯁꯨꯝꯅꯨꯔꯒꯅꯦ ꯑꯥꯁ ꯑꯣꯏꯣꯏ
ꯍꯥꯏꯅꯦ ꯃꯤ ꯍꯟ ꯇꯨꯗꯕꯤꯅꯦ ꯍꯥꯏꯅꯦ ꯑꯗꯣ ꯈꯔ ꯈꯔꯁꯤ ꯑꯩꯈꯣꯏꯒꯤ ꯕꯖꯥꯔ ꯃꯌꯥ ꯈꯔ ꯅꯛꯄ ꯑꯩꯈꯣꯏ ꯃꯥꯔꯀꯦꯠ ꯃꯌꯥ ꯈꯔ ꯅꯛꯄꯗꯗꯤ ꯈꯔ ꯃꯤꯁꯦ ꯑꯦ ꯃꯤꯑꯣꯏ ꯃꯤꯗꯧ ꯈꯔ ꯆꯥꯕ ꯌꯥꯎꯋꯦꯕ ꯑ ꯊꯥ ꯑꯃ ꯂꯩꯔꯛꯄꯗꯨꯉꯣ ꯃꯁꯤꯡ ꯊꯤ ꯌꯥꯏ ꯑꯩ ꯈꯨꯠ ꯊꯤꯔꯒꯅꯦ ꯍꯥꯏꯕꯁꯦ ꯁꯤꯃꯤ ꯁꯤꯃꯤꯖꯨ ꯐꯖꯩ
ꯊꯥ ꯊꯥ ꯃꯦꯟ ꯂꯦꯦꯛꯄꯣ
ꯑꯗꯨꯗꯗꯤ ꯊꯥꯕꯦ ꯂꯩꯦ ꯂ ꯄꯠꯇꯗꯅꯦ ꯈꯨꯠ ꯊꯤꯑ ꯄꯥꯕꯗ ꯃꯤꯁꯤ ꯃꯤꯁꯦ ꯁꯤꯃꯗꯤ ꯈꯔ ꯈꯟꯕ ꯌꯥꯏ ꯑꯗꯣ ꯑꯗꯨ ꯑꯣꯏꯌꯦꯕ ꯑꯁ ꯑꯃꯛꯄꯨꯅꯤ ꯀꯩꯅꯣ ꯑꯗꯨꯁꯨꯅꯦ ꯎꯔꯤꯁꯦ ꯁꯨꯝꯅꯒꯤ ꯅꯨꯡꯗꯥꯡ ꯋꯥꯏꯔꯝ ꯄꯨꯡ ꯃꯉꯥ ꯃꯉꯥꯗꯒꯤꯅ ꯇꯔꯦꯠ ꯐꯧꯁꯦ ꯁꯤꯐꯥꯎꯒꯤ ꯃꯅꯨꯡ ꯈꯛꯇꯪ ꯎꯅꯦ ꯑꯇꯩ ꯃꯇꯝ ꯁꯨꯝ ꯎꯗꯦ
ꯑꯣ
ꯑꯇꯩ ꯃꯇꯝꯗ ꯁꯨꯡ ꯊꯣꯛꯂ ꯊꯣꯛꯂꯛꯇꯤ ꯁꯨꯡꯦꯡ ꯊꯦꯡꯅꯦ ꯀꯃꯅꯧꯅꯣ ꯀꯃꯥꯏꯅꯦꯝꯅꯣ ꯈꯣꯡꯗꯦꯕ
ꯈꯪꯉꯤꯅꯦ ꯃꯣꯏ ꯇꯣꯉꯥꯟꯅ ꯂꯦꯟꯕꯒꯤ ꯃꯟꯇ꯭ꯔ ꯂꯩꯖꯥꯠꯂꯥ
ꯑꯁ ꯌꯥꯝꯟꯇꯥꯗꯕꯨ ꯀꯃꯥꯏꯅ ꯂꯦꯟꯕꯖꯥꯠꯅꯣ ꯑꯃꯠꯇ ꯃꯁꯛ ꯎꯗꯦ ꯂꯝꯕꯤꯁꯤꯗꯅꯦ ꯂꯝꯕꯤꯗ ꯑꯣꯏꯒꯦꯔꯥ ꯑꯃꯗ ꯑꯣꯏꯒꯦꯔꯥ ꯁꯥꯁꯨ ꯁꯥꯕꯅꯤꯅ ꯀꯅꯥꯝꯅꯤꯡ ꯊꯣꯡꯅꯤꯡꯗꯕꯖꯥꯠꯅꯦꯕ ꯑꯗ ꯂꯩ ꯏꯕ ꯐꯥꯁ ꯐꯨꯗ ꯑꯣꯏꯕ ꯌꯥꯏ ꯅꯠꯇ꯭ꯔꯒꯅ ꯀꯦ ꯐꯤ ꯑꯣꯏꯕ ꯌꯥꯏ ꯑꯦꯅꯤ ꯃꯐꯝ ꯈꯨꯗꯤꯡꯃꯛꯁꯦ ꯑꯅꯝꯕꯅ ꯑꯩꯈꯣꯏꯁꯨ ꯆꯪꯉꯦꯕ ꯆꯥꯔꯛꯑꯦꯕꯀꯣ ꯇꯧꯕꯇꯕꯨ ꯍꯥꯏꯔꯤꯕ ꯄꯣꯠꯁꯤ ꯁꯤꯗ ꯑꯝꯇ ꯎꯗꯦꯕ ꯑꯦ ꯏꯁꯥ ꯄꯥꯈꯪ ꯎꯅꯕ ꯈꯣꯠꯅꯕ ꯍꯥꯏꯅ ꯂꯩꯗꯅꯀꯣ ꯀꯣꯏꯕ ꯂꯥꯡꯕ ꯆꯠꯄ ꯑꯃ ꯑꯃ ꯍꯥꯕꯤꯖꯕꯤ ꯍꯟꯗ ꯎꯗꯕꯤꯅꯤꯅꯦꯕ ꯀꯃꯥꯏꯅꯧꯔꯤ ꯍꯤꯡꯉꯤꯅꯣꯁꯦꯅ ꯈꯜꯂꯤꯁꯦ
ꯄꯥ ꯁꯪꯁꯥꯔ ꯄꯨꯄꯥ ꯇꯣꯉꯥꯟꯕꯗꯣ꯫
ꯑꯁ ꯍꯥꯏꯅꯦ ꯄꯨꯔꯥ ꯃꯉꫭꯟ ꯑꯃꯅꯦ꯫ ꯑꯗꯣ ꯇꯥꯏꯃꯤꯡ ꯍꯧꯖꯤꯛꯀꯤ ꯑꯩꯅ ꯍꯥꯏꯕ ꯄꯨꯡ ꯃꯉꯥꯗꯩꯅ ꯀꯩꯅꯣꯁꯦ ꯑ ꯇꯔꯦꯠ ꯐꯥꯎꯁꯦ ꯁꯤꯗꯗꯤ ꯁꯧ ꯁꯥꯡꯉꯩ ꯎꯕꯤꯅꯦ꯫ ꯁꯤ ꯇꯥꯏꯡꯁꯤꯗꯗꯤ ꯍꯦꯛꯇ ꯑꯩꯈꯣꯏ ꯃꯥꯏ-ꯃꯥꯏ ꯄꯤꯌꯔ-ꯄꯤꯌꯔ ꯇꯧꯔ ꯂꯥꯛꯅꯔꯅꯦꯕ꯫ ꯀꯨꯄꯤꯡ ꯋꫭꯄꯤꯡ ꯇꯧꯔ ꯇꯧꯔꯒ꯫